ꯎꯝ ꯁꯤ ꯁꯤ ꯂꯣꯏ ꯁꯟꯈ꯭ꯔꯗꯤ ꯑꯍꯨꯝꯔꯛ ꯋꯥꯜ ꯋꯥꯠꯇꯣꯏꯅꯤꯀꯣ
ꯍꯣꯏ ꯍꯣꯏ ꯍꯣꯏ ꯃꯩ ꯂꯥꯛꯄ ꯈꯣꯏꯔꯝꯃꯨꯁꯦ ꯃꯩ ꯂꯥꯛꯇꯥꯕꯥ ꯁꯤꯗ ꯕꯦꯇ꯭ꯔꯤ
ꯎꯝ
ꯑꯩ ꯕꯦꯇ꯭ꯔꯤꯁꯦ ꯐꯨꯜ ꯕꯦꯇ꯭ꯔꯤꯁꯦ ꯕꯦꯇ꯭ꯔꯤꯁꯦ ꯐꯨꯠ ꯑꯣꯏꯗ꯭ꯔꯗꯤ ꯅꯨꯡꯉꯥꯏꯇꯦ ꯍꯥꯏꯕ ꯈꯪꯕ꯭ꯔꯥ ꯑꯃ ꯈꯪꯗꯦ ꯏꯍꯩ ꯍꯩꯅꯗꯕ ꯑꯃ ꯂꯩꯕꯗꯣ ꯎꯜ ꯑꯣꯏꯣꯏꯍꯧꯔꯒꯅ ꯅꯥꯏꯟꯇꯤ ꯁꯤꯛꯁ ꯁꯨ ꯂꯩꯔꯁꯨ ꯍꯟꯗ꯭ꯔꯦꯗ ꯌꯧꯔꯒꯗꯤ ꯑꯃ ꯅꯨꯡꯉꯥꯏꯕ ꯑꯃ ꯂꯩꯗꯅ
ꯍꯩꯃ ꯑꯗꯨꯗꯤ ꯇꯧꯗꯦꯍꯦ
ꯑꯩ ꯇꯧꯋꯦ ꯑꯩ ꯇꯤ ꯌꯧꯔꯁꯨꯅꯦ ꯑꯗꯨꯝ ꯇꯧꯁꯂꯦ ꯍꯦꯛꯇ
ꯍꯩꯃ ꯅꯍꯟꯕꯗꯗꯤ ꯀꯩ ꯀꯩ ꯗ꯭ꯔꯃ ꯌꯦꯡꯉꯤ
ꯑꯩ ꯀꯌꯥꯝ ꯌꯦꯡꯒꯦ
ꯑꯥꯏ ꯌꯨꯒꯤꯗꯣ ꯌꯦꯡꯗ꯭ꯔꯣ
ꯑꯣ ꯑꯥꯏꯌꯨꯒꯤꯕꯨꯗꯤ ꯌꯦꯡꯕ ꯂꯣꯏꯒꯦ ꯑꯗꯨ ꯂꯣꯏꯒꯦꯗꯅ
ꯎꯝ
ꯑꯥꯏꯌꯨꯒꯤ ꯌꯦꯡꯕ ꯂꯣꯏꯔꯦ ꯑꯇꯣꯞꯄꯗꯤ ꯀꯌꯝ ꯌꯦꯡꯗꯦ ꯑꯩ ꯍꯧꯖꯤꯛ
ꯑꯩꯗꯤ ꯌꯦꯡꯉꯤ
ꯄ꯭ꯔꯤꯇ꯭ꯔꯤꯂꯥꯒꯤ ꯈꯠꯅꯕ ꯌꯦꯡꯉꯤ
ꯑꯁ ꯏꯕꯦꯝꯃ ꯃꯤ ꯃꯤ ꯈꯠꯅꯕꯗ ꯅꯨꯡꯉꯥꯏꯕꯅ
ꯃꯤꯒꯤ ꯔꯤꯂꯦꯁꯟꯁꯤꯞꯀꯤ ꯈꯠꯅꯕ ꯀꯥꯟꯅ ꯌꯦꯉꯤ ꯑꯩꯗꯤ
ꯑꯗꯨꯅꯕꯨꯗꯤ ꯐꯥꯕ ꯑꯗꯣ ꯅꯪ ꯁꯤ ꯑꯦꯞꯁ ꯊꯥꯖꯗꯦꯁꯦ ꯑꯩ ꯍꯣꯔꯦꯟ ꯑꯩ ꯏꯃꯥꯟꯅꯕꯤꯒꯤ ꯐꯪꯒꯤꯕ ꯂꯩꯌꯦꯕ
ꯎꯝ ꯑꯩꯅ ꯀꯤꯖꯥꯕ ꯈꯪ ꯑꯩ ꯑꯦꯞꯁꯦ ꯈꯪꯕ꯭ꯔꯥ ꯍꯥꯞꯄ ꯁꯨꯝꯀꯤ ꯀꯤ
ꯑꯗꯨ ꯏꯕꯦꯝꯃ ꯑꯁ ꯁꯤ ꯑꯣꯖꯥꯅ ꯍꯥꯞꯄꯛꯄ ꯄꯣꯠꯅꯦ ꯍꯥꯏꯕ ꯑꯣꯖꯥ ꯃꯁꯥ ꯃꯛꯁꯨ ꯌꯥꯎꯔꯝꯃꯦꯕ ꯑꯗꯨꯅ ꯑꯗꯨꯝ ꯐꯪꯅꯤ ꯍꯥꯏꯕ
ꯀꯩꯕꯥ
ꯐꯪꯅꯤ ꯍꯥꯏꯕ ꯑꯣꯖꯥ ꯃꯁꯥꯃꯛꯁꯨ ꯁꯤꯗ ꯌꯥꯎꯔꯝꯃꯤꯅꯦ ꯍꯥꯏꯕ
ꯎꯝ ꯐꯪꯉꯨ ꯐꯪꯉꯗꯤ ꯐꯩ ꯍꯥꯏꯔꯝꯅꯤꯅꯦ
ꯑꯗꯨꯅꯦ ꯍꯥꯏꯁꯦ
ꯀꯩꯅꯣ ꯑ ꯀꯩꯅꯣ ꯌꯦꯡꯕ꯭ꯔꯥ ꯑꯦꯁꯤꯌꯥꯟ ꯃꯌꯥꯝꯒꯤ ꯄꯨꯟꯖꯟꯂꯒ ꯑꯃ ꯗꯥꯏꯇꯤꯡ ꯏꯁꯇꯣꯔꯒꯤ ꯇꯥꯏꯞ ꯇꯧꯕ ꯍꯥꯎꯁ ꯑꯣꯐ ꯐꯤꯂꯤꯡꯁ ꯇꯣ
ꯎꯝꯍꯣ ꯌꯦꯡꯗꯦ ꯑꯩ ꯍꯧꯖꯤꯛ ꯌꯦꯡꯉꯤ ꯁꯦ ꯗ꯭ꯔꯃꯥ ꯇꯥꯏꯌꯦ ꯇꯥꯏꯌꯦ ꯌꯦꯡꯗꯦ ꯍꯥꯏꯅꯦ
ꯀꯩꯍꯥꯏꯅꯣ ꯌꯦꯡꯗꯦ ꯍꯥꯏꯔ
ꯎꯝ
ꯅꯨꯡꯉꯥꯏꯕꯅꯦ ꯑꯗꯣ ꯑꯩꯁꯨ ꯌꯦꯡꯗꯦ ꯑꯩ ꯂꯣꯏꯅꯃꯛꯇꯤ ꯌꯦꯡꯗꯦ ꯑꯗꯣ ꯀꯩꯅꯣꯗꯤ ꯌꯦꯡꯉꯦ ꯈꯪꯗꯦ ꯔꯦꯒ ꯀꯩꯅꯣꯒ ꯌꯥꯝ ꯃꯣꯏꯗꯣ
ꯎꯝ
ꯎꯝ ꯀꯟꯇ꯭ꯔꯤ ꯀꯟꯇ꯭ꯔꯤ ꯀꯩ ꯀꯔꯤ ꯀꯟꯇ꯭ꯔꯤ ꯅ ꯑꯩ ꯑꯗꯨꯣ ꯀꯩꯅꯣꯗꯤ ꯈꯪꯗꯦ ꯑꯩꯅ ꯍꯧꯔꯛꯄꯗ ꯌꯦꯡꯗꯕ ꯂꯣꯏꯔꯝꯗꯥꯏꯒꯤ ꯑꯦꯄꯤꯁꯣꯠ ꯑꯍꯨꯝ ꯃꯔꯤꯈꯛ ꯌꯦꯡꯕ ꯈꯛꯇꯅꯤ ꯅꯨꯡꯉꯥꯏ ꯑꯗꯨꯝ
ꯎꯝ ꯌꯦꯡꯒꯦ ꯍꯣꯔꯦꯟ ꯊꯥꯔꯛꯑꯣꯂꯤꯡ
ꯊꯥꯔꯛꯀꯦ ꯍꯥꯎ ꯍꯧꯖꯤꯛ ꯀꯦꯄꯜ ꯑꯃꯗꯤ ꯂꯦꯞ ꯇꯥꯔꯣꯏꯕꯅꯤ
ꯎꯝ ꯌꯦꯡꯒꯦ ꯌꯦꯡꯒꯦ
ꯎꯝ
ꯍꯧꯖꯤꯛ ꯑꯦꯖꯥꯝ ꯁꯦ ꯂꯣꯏꯔ ꯅꯣꯢ ꯗꯤꯖꯥꯔꯗꯦꯁꯟ ꯀꯗꯤ ꯇꯧꯗ꯭ꯔꯣ
ꯗꯤꯖꯔꯇꯦꯁꯟꯒꯤ ꯀꯩꯅꯣ ꯆꯠꯂꯦ ꯇꯧꯅꯤꯕꯀꯣ ꯁꯔꯚꯦ ꯆꯠꯂꯦ ꯑꯩꯒꯤ ꯍꯧꯗꯦ
ꯑꯦ
ꯑꯩꯗꯣ ꯈꯣꯡ ꯅꯥꯕꯅꯤꯅꯅꯦ ꯆꯠ ꯗꯣꯅ ꯌꯥꯔꯣꯏꯗꯦꯕ ꯍꯥꯏꯗꯤ ꯃꯣꯏꯅ ꯃꯣꯏꯅ ꯂꯧꯈꯠꯇꯣꯏꯗꯣ ꯄꯨꯔꯥ ꯚꯤꯂꯦꯖ ꯈꯨꯡꯒꯪꯗꯒꯤ ꯂꯧꯊꯣꯛ ꯂꯧꯈꯠꯇꯣꯏꯅꯦꯕ ꯀꯣ ꯅꯤꯡꯉꯦꯜꯗꯒꯤ ꯑꯥ ꯌꯥꯔ ꯄꯣꯛꯂꯣꯝꯗꯅꯦꯕ ꯑꯗꯨ ꯆꯠꯄꯗꯣ ꯌꯨꯝꯁꯨ ꯌꯥꯝ ꯇꯥꯗꯌꯦ ꯑꯗ ꯌꯨꯝꯗꯣ ꯇꯥꯅ ꯃꯐꯝ ꯈꯣꯡ ꯆꯠꯄꯗ ꯉꯝꯃꯣꯏꯗꯦꯕ ꯑꯗꯨꯅ ꯗꯣꯛꯇꯔ ꯖꯤꯞ ꯄꯤꯁꯜꯂꯦ ꯑꯦꯄ꯭ꯂꯤꯀꯦꯁꯟ ꯏꯔꯦ ꯑꯗꯨꯝ ꯑꯗꯨꯃꯥꯏꯅ ꯇꯧꯋꯤ
ꯑꯗꯨꯗꯤ ꯅꯪ ꯀꯃꯥꯏꯅ ꯇꯧ ꯍꯥꯏꯗꯤ ꯁꯦꯝꯃꯣꯏ
ꯈꯪꯗꯦ ꯑꯗꯨꯅꯦ ꯀꯃꯥꯏꯅ ꯁꯦꯝꯃꯛꯇꯣꯏꯅꯣ ꯈꯪꯗꯦ ꯑꯩꯁꯨ ꯑꯗꯨꯃꯥꯏꯅ ꯄꯤꯁꯜꯂꯦ ꯎꯄꯥꯏ ꯂꯩꯇꯕꯅꯤꯅ ꯍ ꯍꯩꯠ ꯑꯣꯂꯤꯗ ꯑꯃ ꯍꯥꯏ ꯍꯣꯏ ꯈꯣꯡ ꯅꯥꯔ ꯅꯪ ꯑꯦꯄ꯭ꯂꯤꯀꯦꯁꯟ ꯄꯤꯔꯛ ꯅꯪ ꯅꯥꯏꯗꯣ ꯈꯪꯗꯅꯕ ꯅꯪꯒꯤ ꯗꯣꯛꯇꯔ ꯆꯦꯗꯨꯒ ꯍꯥꯞꯄꯒ ꯄꯤꯔꯣ ꯅꯪ ꯒꯧꯍꯥꯇꯤ ꯆꯠꯂꯨꯕꯒꯤꯩ ꯗꯣꯛꯇꯔ ꯆꯦꯗꯣ ꯑꯗꯨ ꯍꯥꯄꯦ ꯑꯗꯨꯗꯨꯒ ꯄꯤꯔꯤꯅꯤ
ꯍꯩꯃ ꯀꯩꯅꯣ ꯇꯧꯕꯗꯤ ꯁꯤꯅꯦ ꯑꯩꯅ ꯍꯥꯏꯗꯤ
ꯑꯗꯨꯗꯤ ꯗꯤꯖꯔꯇꯦꯁꯟ ꯏꯕꯁꯦ ꯀꯃꯥꯏꯅ ꯏꯒꯦꯕ ꯑꯩꯁꯨ ꯈꯪꯗꯦ ꯍꯥꯏꯕ ꯑꯗꯨꯅꯦ ꯒ꯭ꯔꯨꯞ ꯒ꯭ꯔꯨꯞꯄꯨꯗꯤ ꯁꯦꯝꯃꯦꯕ꯫ ꯑꯗꯣ ꯑꯩꯈꯣꯏ ꯒ꯭ꯔꯨꯞ ꯒ꯭ꯔꯨꯞ ꯄꯨꯜꯂꯦꯕ ꯑꯩꯈꯣꯏ ꯒ꯭ꯔꯨꯞꯇ ꯑꯩꯅꯦꯕ ꯆꯠꯇ꯭ꯔꯤꯗꯣ꯫ ꯑꯗꯨꯗꯨꯒꯤ ꯀꯃꯥꯏꯅ ꯁꯦꯝꯅꯗꯣꯏꯅꯣ ꯈꯪꯗꯦ ꯍꯣꯔꯦꯟ ꯀꯣꯟꯅ ꯐꯪꯕ ꯑꯝꯅꯤ
ꯍꯥꯏꯗꯤ ꯏꯕꯗꯨꯗꯤ ꯅꯪ ꯅꯁꯥꯒꯤ ꯑꯣꯏꯅ ꯄꯣꯠꯇꯣ ꯏꯔꯛꯇꯣꯏ ꯅꯠꯇ꯭ꯔꯣ? ꯅꯠꯇ꯭ꯔꯥ
ꯑꯗꯨꯅꯦ ꯏꯔꯛꯇꯣꯏꯅꯦ ꯑꯗꯨꯅꯦ ꯍꯥꯏꯁꯦ ꯃꯁꯥ ꯃꯁꯥꯒꯤ ꯒꯤ ꯑꯃꯃꯝ ꯏꯔꯛꯀꯗꯕꯅꯦꯕ ꯑꯗꯣ ꯑꯩ ꯆꯠꯍꯧꯗ꯭ꯔꯕꯅꯤꯅ ꯑꯩꯁꯦ ꯀꯃꯥꯏꯅ ꯇꯧꯗꯣꯏꯅꯣꯁꯦ ꯑꯩꯁꯨ ꯈꯪꯗ꯭ꯔꯤꯕ꯫ ꯑꯗꯨꯅ ꯑꯣꯖꯥꯗ ꯀꯣꯟꯅ ꯑꯦꯛ꯭ꯖꯥꯝꯒ ꯂꯣꯏꯔꯒ ꯍꯪꯕ ꯑꯃ ꯑꯗꯨꯗ ꯐꯤꯐꯇꯤ ꯃ꯭ꯔꯥꯛ ꯄꯤꯅꯤꯅꯦ
ꯐꯤꯐꯇꯤ ꯀꯔꯤꯅꯣ ꯍꯥꯏꯁꯤ ꯁꯤꯕꯣ ꯐꯤꯐꯇꯤ ꯈꯛꯂꯣ?
ꯐꯤꯐꯇꯤ ꯇꯛ ꯑꯣꯏꯌꯦ꯫
ꯑꯩꯈꯣꯏ ꯁꯕꯖꯦꯛꯇꯗꯤ ꯆꯥꯝꯃꯥ꯫
ꯑꯩꯈꯣꯏ ꯁꯕꯖꯦꯛ ꯑꯗꯨꯗꯨꯒ ꯇꯔꯨꯛꯅꯤꯗꯅ
ꯇꯔꯨꯛ ꯑꯩꯈꯣꯏꯒꯤꯗꯤ ꯇꯣꯉꯥꯟꯅ ꯑꯣ ꯑꯗꯨ ꯌꯥꯡꯈꯩ ꯌꯥꯡꯈꯩ ꯄꯨꯟꯖꯟꯂꯝꯗꯧ ꯃꯥꯟꯂꯦ ꯑꯗꯨꯗ ꯇꯣꯉꯥꯟꯅ ꯁꯕꯖꯦꯛ ꯑꯃ ꯌꯥꯎꯋꯦꯕ
ꯎꯝ꯫
ꯑꯗꯨ ꯁꯕꯖꯦꯛꯇꯨꯅ ꯑꯦꯛꯖꯥꯝ ꯂꯣꯏꯔ ꯇꯧꯍꯟꯈ꯭ꯔꯦꯕ
ꯑꯣ ꯑꯩꯈꯣꯏꯗꯤ ꯄꯨꯂꯞꯅꯤ ꯍꯟꯗ꯭ꯔꯦꯠ ꯍꯟꯗ꯭ꯔꯦꯠ ꯇꯧꯔꯒ ꯎꯝ ꯑꯗꯩ ꯍꯟꯗꯛ ꯐ꯭ꯔꯣꯝ ꯐꯤꯜ ꯑꯞ ꯇꯧꯕꯗ ꯎꯕ ꯃꯥꯅꯦ ꯑꯩꯁꯨ ꯐꯤꯐꯇꯤ ꯃ꯭ꯔꯥꯛꯅꯦ ꯊꯥꯕꯗꯨꯗ
ꯑꯁ, ꯎꯝ ꯑꯩꯈꯣꯏꯗꯤ ꯄꯨꯂꯞꯅ ꯆꯥꯎꯥꯅ ꯑꯣꯏꯍꯟꯒ꯭ꯔꯦ꯫
ꯎꯝ ꯑꯩꯈꯣꯏ ꯑꯗꯨꯗ ꯐꯤꯐꯇꯤ ꯊꯥꯏꯌꯦ ꯑꯇꯣꯞꯄꯗꯤ ꯄꯨꯔꯥ ꯍꯟꯗꯛ ꯊꯥꯗꯨꯗ ꯐꯤꯐꯇꯤ ꯐꯤꯐꯇꯤ ꯍꯟꯗ꯭ꯔꯦꯠ ꯍꯟꯗ꯭ꯔꯦꯠ ꯍꯟꯗ꯭ꯔꯦꯠ ꯈꯛꯇꯅꯤꯗꯅ ꯑꯥꯢꯇꯤ ꯁꯕꯦꯟꯇꯤ ꯐꯥꯏꯚ ꯁꯕꯦꯟꯇꯤ ꯐꯥꯏꯚ ꯑꯗꯣ ꯑꯇꯣꯞꯄ ꯁꯕꯖꯦꯛꯈꯧꯗꯤ ꯈꯔ ꯐꯔꯦ ꯑꯩꯅ ꯍꯥꯏꯕ ꯀꯝꯄ꯭ꯌꯨꯇꯔ ꯑꯦꯅꯥꯂꯥꯏꯁꯤꯁꯀꯤꯗꯣ ꯀꯝꯄ꯭ꯌꯨꯇꯔꯒꯤ ꯏꯀꯣꯅꯣꯃꯤꯛ ꯑꯦꯅꯥꯂꯥꯏꯁꯤꯁꯀꯤ ꯀꯦ ꯑꯗꯨꯗꯨꯃ ꯈꯔ ꯈꯪꯕ ꯋꯥꯠꯂꯦ꯫ ꯑꯗꯨ ꯅꯣꯠ ꯁꯦꯝꯗ꯭ꯔꯤꯌꯦ
ꯄꯥꯁꯇ ꯇꯧꯍꯜꯂꯣ ꯑꯩ ꯍꯥꯏꯗꯣꯏꯁꯦ꯫
ꯈꯜꯂꯤꯁꯦ ꯄꯥꯆꯇ ꯇꯧꯍꯧꯔꯒꯅꯦ ꯂꯣꯏꯁꯤꯟꯈꯤꯕ ꯑꯁꯤꯅꯦ ꯑꯩꯅ ꯈꯜꯂꯤꯁꯦ ꯑꯗꯣ ꯄꯥꯅꯤꯉꯥꯏ ꯂꯩꯇ꯭ꯔꯤꯕ ꯈ꯭ꯋꯥꯏ ꯃꯔꯨ
ꯐꯖꯔꯦ ꯑꯩꯈꯣꯏꯒꯤꯅꯦ
ꯑꯥ ꯄꯦꯄꯔ ꯑꯥ
ꯑꯩꯈꯣꯏꯅ ꯑꯦꯛꯖꯥꯝ ꯊꯥꯕ ꯃꯇꯝꯗꯣ ꯑꯗꯨꯗꯅꯦ ꯑꯩꯈꯣꯏꯒꯤ ꯁꯤꯅꯤꯌꯔꯒꯤ ꯃꯣꯏꯒꯤ ꯌꯨꯞ ꯕꯦꯁꯇ ꯅꯨꯄꯥ ꯑꯃ ꯃꯥꯖꯦ ꯕꯦ ꯕꯦꯛ ꯆꯍꯥꯎꯔ ꯃꯥꯜꯂꯦꯅꯦ ꯑꯗꯨꯒ ꯑꯈꯣꯏ ꯃꯌꯥꯝ ꯊꯥꯕꯗ ꯃꯥ ꯃꯊꯟ ꯊꯥ ꯂꯥꯑꯦ ꯑꯗꯨꯒ
ꯍꯩꯃ
ꯑꯗꯨꯅꯦ ꯍꯥꯏ ꯌꯥꯝꯊꯤꯅꯅꯦ ꯇꯟꯗꯣꯏꯖꯦ ꯑꯗꯨꯒꯤ ꯈꯜꯂꯒ ꯄꯥꯎ
ꯑꯩꯖꯨꯅꯦ ꯅꯣꯠꯁꯦ ꯑꯅꯤ ꯀꯨꯌꯖ ꯁꯞꯖꯦꯛ ꯄꯦꯄꯔ ꯑꯃꯗꯅꯦ ꯌꯨꯅꯤꯠ ꯃꯉꯥ ꯂꯩꯕꯁꯤꯗꯅꯦ ꯑꯣꯖꯥ ꯃꯉꯥꯅ ꯇꯥꯛꯑꯦꯕꯀꯣ ꯑꯣꯖꯥ ꯃꯉꯥ ꯑꯣꯏ ꯃꯥꯂꯦ ꯇꯥꯛꯏꯗꯣ ꯑꯗꯨꯗꯤ ꯈꯜꯂꯨꯅ ꯅꯪ ꯑꯣꯖꯥ ꯑꯃꯒꯤ ꯎꯝ ꯁꯖꯦꯁꯟ ꯄꯤꯔꯁꯨ ꯑꯣꯖꯥ ꯑꯃꯅ ꯄꯤꯔꯕꯗ ꯑꯗꯨꯝ ꯃꯌꯥꯝ ꯃꯌꯥꯝ ꯃꯌꯥꯝ ꯄꯤꯗ꯭ꯔꯅꯦ ꯃꯣꯏꯗꯤ ꯀꯩꯁꯨ ꯍꯥꯏꯗꯣꯛꯇꯕꯅꯦꯕ ꯍꯥꯏꯗꯤ ꯁꯤ ꯍꯪꯉꯛꯀꯅꯤꯗꯣ ꯍꯥꯏꯗꯦꯗꯅ ꯄꯁꯥꯟꯕ ꯌꯥꯕꯗꯣ ꯍꯥꯟꯅꯒꯤ ꯄ꯭ꯔꯤꯚꯤꯌꯁ ꯏꯔ ꯀꯣꯏꯁꯟꯗ ꯌꯦꯡꯉꯣ ꯍꯥꯏꯔ ꯄꯤꯕꯅꯤꯅꯅꯦ ꯀꯣꯏꯁꯟꯁꯦ ꯁꯦꯝꯕ ꯂꯣꯏꯗꯦꯕ ꯎꯝ ꯀꯩ ꯄꯗꯣꯅꯣ ꯈꯪꯗꯦ ꯍꯣꯔꯦꯟ ꯃꯩ ꯂꯥꯑꯗꯤ ꯀꯣꯏꯁꯟ ꯀꯣꯏꯁꯟ ꯑꯅꯤꯃꯨꯛꯇꯤ ꯁꯦꯝꯒꯦ ꯇꯧꯕꯅꯤ ꯌꯥꯅꯤꯃꯨꯛꯇꯤ
ꯏꯕꯦꯝꯃ ꯂꯣꯏ ꯁꯦꯝꯗꯣꯛꯑꯣ
ꯑꯗꯨ ꯁꯦꯝꯃꯒ ꯁꯦꯝꯕꯒꯩꯁꯦ ꯍꯟꯗꯛ ꯁꯟꯗꯦ ꯐꯥꯎ ꯃꯅꯨꯡꯗ ꯂꯣꯏꯁꯟꯒꯦꯗꯤ ꯇꯧꯕꯅꯦ ꯁꯟꯗꯦꯗ ꯀꯩꯅꯣ ꯂꯩ ꯍꯥꯏ ꯑꯣꯟꯂꯥꯏ ꯀ꯭ꯂꯥꯁ ꯂꯩ ꯍꯥꯏꯌꯦ ꯑꯗꯨ ꯌꯥꯎꯔꯒ ꯑꯗꯨꯗꯒꯤ ꯀꯩꯀꯩ ꯑꯣꯖꯥꯅ ꯀꯩꯀꯩ ꯍꯥꯏꯔꯛꯄꯅꯣꯗꯣ ꯑꯗꯩ ꯍꯟꯗꯛꯀꯤꯁꯤꯅꯅꯦ ꯃꯌꯥꯡꯃ ꯆꯥꯖꯨ ꯌꯧꯌꯦꯕ ꯑꯣꯖꯥꯗꯥ
ꯃꯥꯏꯅ ꯑꯅꯧꯕ
ꯎꯝ ꯑꯅꯧꯕ ꯈꯜꯂꯛꯑꯦꯕ
ꯑꯦꯝ ꯌꯨꯗ ꯃꯥꯗꯤ ꯀꯃꯥꯏꯅ ꯆꯪꯉꯝꯃꯦꯕ
ꯑꯩꯈꯣꯏ ꯌꯨꯝꯒꯤ ꯑꯈꯣꯏ ꯌꯨꯝꯒꯤ ꯑꯈꯣꯏ ꯗꯤꯄꯥꯔꯠꯃꯦꯟꯀꯤ ꯑꯣꯖꯥ ꯃꯔꯤ ꯑꯍꯨꯝ ꯃꯔꯤꯃꯨꯛ ꯍꯥꯞꯄꯦꯕ ꯑꯗ ꯃꯥꯖꯨ ꯌꯥꯎꯌꯦꯕ
ꯅꯣꯏ ꯄꯨꯂꯞꯅ ꯀꯌꯥ ꯂꯩꯒꯦ ꯑꯣꯖ
ꯑꯣꯖꯥ ꯑꯁ ꯀꯥꯎꯔꯦꯗ ꯅꯨꯄꯤ ꯀꯌꯥ ꯂꯩꯕꯅꯣꯒ ꯈꯪꯗꯦ
ꯇꯔꯥ ꯍꯦꯟꯕ꯭ꯔꯣ ꯇꯔꯥ ꯌꯧ
ꯈꯪꯗꯤꯌꯦ
ꯀꯃꯥꯏ ꯈꯪꯗ꯭ꯔꯤꯅꯣ ꯅꯒꯅꯥ ꯇꯃꯒꯥ
ꯑꯁ ꯑꯣꯖꯥ ꯃꯌꯥꯝꯗꯣ ꯀꯥꯏꯗꯒꯤ ꯀꯃꯥꯏꯅ ꯌꯦꯡꯉꯨꯗꯣꯏꯅꯣꯩ ꯑꯩꯅꯥ
ꯀꯔꯤꯅ ꯍꯥꯏꯁꯤꯕꯣ
ꯌꯥꯝ ꯌꯥꯃꯦ ꯍꯟꯕꯥ ꯑꯣꯖꯒꯩ ꯑꯩ ꯃꯥ ꯁꯛꯈꯪꯗꯕꯐꯥꯎ ꯌꯥꯎꯋꯦ ꯍꯥꯏꯕ
ꯀꯔꯤꯅꯣ ꯍꯥꯏꯁꯤꯕꯣ ꯅꯪꯕꯣ ꯑꯩꯈꯣꯏꯗꯤ ꯇꯔꯦꯠ ꯂꯩꯔꯝꯃꯦ ꯃꯉꯥ ꯈꯛꯇꯪ ꯉꯥꯏꯔꯦ
ꯚꯥꯏ ꯑꯩꯈꯣꯏ ꯌꯥꯝꯕꯅꯦ ꯑꯩꯈꯣꯏꯗꯤ ꯑꯣꯖꯥ
ꯎꯝ ꯍꯝ ꯀꯔꯤꯅꯅꯦꯦ
ꯌꯥꯕꯅꯤ ꯑꯗꯨꯗꯨꯒꯤ ꯌ꯭ꯃꯦ ꯃꯤ ꯅꯒ
ꯑꯗꯨꯕꯨꯗꯤ
ꯑꯗꯣ ꯄꯤꯛꯆꯕꯩ ꯋꯥꯅꯦ ꯌꯥꯝꯃꯤ ꯌꯥꯕꯗꯣ
ꯎꯝ
ꯀꯃꯥꯏꯅ ꯇꯧꯔ ꯂꯩꯔꯤꯁꯦ ꯍꯥ ꯁꯨꯄꯤꯀꯥ ꯑꯁꯦꯡꯕ ꯀꯃꯥꯏꯅ ꯇꯧꯕꯅꯣ ꯈꯪꯗꯦ ꯑꯩ ꯃꯥ ꯄꯄꯥ ꯐꯥꯎꯅꯁꯦ ꯍꯟꯗꯛ ꯐꯥꯎꯅꯔꯤꯗꯣ ꯃꯉꯥꯔꯤꯦ ꯑ ꯍꯟꯗꯛ ꯍꯟꯗꯛ ꯐꯥꯎꯅꯔꯤ ꯁꯤꯗ ꯃꯥꯅꯍꯥꯟ ꯑ ꯀꯩꯅꯣ ꯊꯥꯒꯤ ꯐꯣꯇꯣ ꯊꯥꯒꯠꯄꯗꯨꯗ ꯃꯥꯅ ꯍꯜꯂꯛꯄꯅꯦꯕ
ꯑꯥ
ꯃꯥꯖꯣ ꯏꯌꯦꯌꯦ ꯑꯗꯨꯗ ꯑꯗꯨ ꯍꯅ ꯑꯗꯨꯗ ꯊꯥꯗꯣ ꯃꯥꯁꯨ ꯎꯏꯌꯦ ꯑꯩꯅ ꯐꯣꯇꯣ ꯊꯥꯒꯠꯄꯗꯨꯅ
ꯎꯝ
ꯑꯗ ꯑꯗꯨꯗꯨꯒꯤ ꯇꯪ ꯍꯥꯏꯅꯕꯗꯣ ꯃꯉꯥꯏꯔꯦ ꯑꯇꯣꯞꯄꯗꯤ ꯀꯔꯤꯝ ꯍꯥꯏꯅꯦꯗꯔ꯭ꯤ ꯀꯩꯇꯧꯔꯤꯕꯅꯣ ꯐꯪꯗꯦ
ꯑꯗꯨꯅꯤ ꯑꯩ ꯉꯥꯁꯤ ꯃꯉꯣꯟꯗ ꯑꯃꯨꯛ ꯐꯣꯟ ꯇꯧꯒꯦ ꯇꯔꯤꯅꯦꯝ ꯃꯥꯁꯨ ꯍꯟꯗꯧꯣꯔꯕꯅꯦ
ꯌꯥꯍꯜ
ꯑꯗꯨꯅꯤꯅꯦ ꯑꯗꯨꯒ ꯋꯥꯔꯤ ꯃꯈꯥ ꯂꯩꯔꯣ ꯏꯕꯦꯝ ꯁꯤ ꯁꯨꯃꯥꯏꯅ
ꯀꯔꯤ ꯋꯥꯔꯤꯅꯣ ꯑꯩꯅ ꯂꯩꯔꯁꯦ ꯑꯩꯅ ꯂꯩꯗꯁꯦ ꯀꯔꯤ ꯋꯥꯔꯤꯅꯣ ꯑꯣ
ꯅꯪ ꯀ꯭ꯂꯥꯁ ꯀꯛꯀꯥ ꯀꯩ ꯀꯥꯁ ꯁꯨꯡꯆꯠ ꯆꯠꯇ꯭ꯔꯣ
ꯀ꯭ꯂꯥꯁ ꯅꯨꯡꯆꯠ ꯆꯠꯇꯦ ꯈꯣꯡꯅꯥ ꯑꯃꯆꯠꯁꯨ ꯆꯠꯅꯤꯡꯗꯦ
ꯑꯗꯨꯕꯨꯗꯤ
ꯏꯁꯥ ꯅꯨꯡꯉꯥꯏꯇ꯭ꯔꯗꯤ ꯀꯩꯝ ꯆꯠꯊꯣꯛꯅꯤꯡꯗꯦꯗ ꯑꯗꯨꯅ ꯆꯠꯁꯨ ꯆꯠꯇꯦ
ꯆꯨꯝꯃꯤ ꯑꯗꯨꯁꯨ
ꯏꯅꯥꯎꯅꯨꯄꯥꯒ ꯆꯠꯂꯦ ꯑꯗꯨꯗꯨꯒ ꯍꯜꯂꯛꯄꯁꯨ ꯑꯗꯨꯝ ꯃꯥꯅ ꯉꯥꯏꯕ ꯌꯥꯔꯗꯤ ꯍꯜꯂꯛꯑꯦ ꯑꯗꯣ ꯃꯟꯗꯦꯗꯨꯕꯨꯗꯤ ꯆꯠꯂꯨꯅꯤ ꯃꯟꯗꯦꯗ ꯀ꯭ꯂꯥꯁ ꯑꯈꯣꯏ ꯑꯃ ꯑꯩꯅ ꯈꯪꯗꯦ ꯍꯥꯏꯕ ꯁꯞꯖꯦꯛꯇꯨꯒꯤ ꯔꯤꯕꯤꯖꯟ ꯀ꯭ꯂꯥꯁ ꯂꯩꯌꯦꯕ ꯑꯗꯨꯗꯨꯅ ꯃꯟꯗꯦꯗꯩꯕꯨꯗꯤ ꯆꯠꯂꯨꯅꯤ ꯈꯔ ꯈꯔ ꯆꯠꯇ꯭ꯔꯗꯤ ꯌꯥꯔꯣꯏ ꯑꯗꯨ ꯀꯂ꯭ꯥꯁ ꯇꯨꯃꯥ ꯌꯥꯎꯍꯧꯗꯔ꯭ꯗꯤ
ꯅꯪ ꯑꯃ ꯁꯨꯡꯆꯠ ꯆꯠꯇꯅ ꯀꯃꯥꯏꯅ ꯇꯧꯋꯤꯅꯣ ꯁꯤꯅꯦ ꯑꯩ
ꯈꯜꯂꯨꯅꯦ ꯈꯜꯂꯣꯅꯦ ꯑꯗꯨꯅꯦ ꯅꯩꯗꯔꯥ ꯑꯩꯗꯤ ꯑꯗꯨꯁꯨ ꯐꯥꯁꯠ ꯕꯦꯟꯁ ꯁꯤꯟꯕꯁꯨ ꯌꯥꯗꯕ ꯕꯦꯟꯁꯇ ꯈꯜꯂꯨꯅꯦ
ꯅꯨꯡꯇꯤꯒꯤ ꯑ ꯅꯠꯇꯦ ꯑꯦꯛꯖꯥꯝ ꯈꯨꯗꯤꯡꯒꯤ
ꯑꯦꯛꯖꯥꯝ ꯈꯨꯗꯤꯡꯒꯤꯅꯤ ꯔꯣꯜ ꯅꯝꯕꯔ ꯋꯥꯟꯅꯦ ꯑꯩꯖꯦ ꯏ ꯑꯩ ꯔꯣꯜ ꯅꯝꯕꯔ ꯋꯥꯟꯅꯦ ꯅꯪꯕꯣ ꯑꯗꯨ ꯈꯜꯂꯨ ꯔꯣꯜ ꯅꯝꯕꯔ ꯋꯥꯟꯗꯨꯗ ꯀ꯭ꯂꯥꯁꯇꯨ ꯆꯠꯇ꯭ꯔꯤꯅꯦ ꯉꯝꯅꯕ ꯑꯗꯨꯗ ꯇꯧꯔꯤꯅꯦ ꯄꯥꯁ ꯇꯧꯅꯕ ꯃꯔꯛꯇ ꯂꯩꯕ ꯀꯥꯡꯕꯨꯗꯤ ꯌꯥꯝ ꯐꯩ ꯃꯣꯏꯗꯤ ꯁꯤꯟ ꯁꯤꯜꯂꯒ ꯄꯥꯁ ꯇꯧꯋꯦ ꯑꯗꯨꯗꯨꯒ ꯏꯁ ꯅꯍꯥꯟ ꯅꯍꯥꯟ ꯌꯥꯝ ꯅꯣꯛꯅꯤꯡꯉꯦ ꯈꯪꯕ꯭ꯔꯥ ꯑꯈꯣꯏ ꯀ꯭ꯂꯥꯁꯀꯤ ꯏꯅꯥꯎꯅꯨꯄꯤꯕꯨꯗꯤ ꯏꯅꯥꯎꯅꯨꯄꯤ ꯂꯩ ꯍꯥꯏꯗꯅ ꯑꯩꯅ ꯑꯗꯨꯒ ꯃꯣꯏ ꯑꯩꯅꯕꯨ ꯗꯤ ꯍꯦꯜꯂꯝꯅꯤꯕ ꯃꯣꯏꯅ ꯐꯪꯉꯤ ꯃꯥꯔꯛꯇꯨꯗꯒꯤ ꯑꯗꯨꯒ ꯑꯁꯨꯃꯥꯏ ꯍꯥꯏꯅꯤ ꯅꯪ ꯑꯦꯚꯔꯦꯠ ꯂꯣꯏꯅ ꯐꯪꯉꯤꯅꯦ ꯐꯩꯅꯦꯒꯥꯏ ꯃꯣꯏꯅ ꯁꯤꯟ ꯁꯤꯜꯂꯒ ꯏꯔꯦ ꯑꯗꯨꯒ
ꯁꯤꯟꯕꯅ ꯃꯣꯏ ꯂꯣꯏ ꯁꯤꯟꯅꯤꯗ ꯑꯗꯨꯗꯨꯒ ꯅꯠꯇꯦ ꯈꯨꯍꯥꯏꯗ ꯌꯥꯝ ꯅꯣꯛꯅꯤꯡꯕꯗꯣ ꯃꯣꯏꯁꯨ ꯃꯣꯏ ꯃꯁꯥꯅ ꯄꯥꯖ ꯖꯔꯒ ꯏꯖꯕ ꯑꯣꯏꯗꯤ ꯐꯩꯗꯅ ꯑꯩꯗꯤ ꯐꯥꯔꯁ ꯕꯦꯟꯁꯇ ꯀꯅꯥ ꯗꯩꯅꯣ ꯑꯩꯅ ꯁꯤꯜꯂꯨꯗꯣꯏꯁꯦ ꯑꯩ ꯃꯅꯤꯡ ꯐꯝꯕꯗꯨꯅ ꯇ꯭ꯔꯥꯏꯞ ꯅꯨꯄꯤꯅꯦ ꯃꯥ ꯀꯧꯅꯕꯁꯨ ꯀꯧꯕꯨꯗꯤ ꯀꯧꯅꯩ ꯑꯗꯨꯁꯨ ꯀꯩꯁꯨꯛ ꯆꯨꯁꯤꯟꯅꯕꯒꯤ ꯃꯑꯣꯡ ꯀꯧꯅꯕꯗꯣ ꯇꯧꯗꯦꯕ ꯃꯔꯛꯇ ꯐꯝꯕꯗꯨꯅ ꯑ ꯀꯔꯤ ꯌꯥꯝꯅ ꯀꯩꯅꯣ ꯇꯧꯅꯩꯌꯦꯕ ꯍꯥꯏꯗꯤ ꯎꯝ ꯀꯃꯥꯏ ꯍꯥꯏꯅꯤ ꯑꯍꯩꯕ ꯃꯔꯛ ꯃꯔꯛꯇ ꯌꯥꯎꯕꯒꯤ ꯑꯍꯩꯕ ꯑꯃꯗꯨꯗꯩ ꯂꯣꯏꯁꯤꯟꯕꯗꯣ ꯈꯪꯕ꯭ꯔꯥ
ꯎꯝ ꯎꯝ ꯈꯪꯉꯦ ꯈꯪꯉꯦ
ꯑꯝꯅ ꯑꯍꯩꯕ ꯑꯃꯗꯨꯅ ꯑꯗꯨꯝ ꯃꯅꯤꯡꯡꯗ ꯇꯥꯕꯅꯤꯅꯅꯦ ꯑꯍꯩꯕꯗꯨꯗꯩ ꯂꯣꯏ ꯁꯤꯜꯂꯦꯗꯣ
ꯎꯝ꯫
ꯑꯗꯨꯃꯥꯏꯅ ꯇꯧꯋꯦꯕ ꯑꯗꯨꯗꯨꯅ ꯑꯩꯗꯤ ꯗꯥꯎꯁꯦ ꯁꯨꯡꯌꯥ ꯌꯗ ꯑꯩꯗꯤ ꯐꯔꯁ ꯍꯟꯗꯛꯁꯨ ꯐꯥꯔꯁ ꯃꯦꯟꯁꯅ ꯇꯥꯗꯣꯏꯁꯦ ꯑꯗꯨꯅ ꯑꯩ ꯀꯅꯥꯝꯇꯗ ꯍꯣꯞ꯫ ꯍꯣꯞ ꯊꯝꯗꯦꯕ ꯍꯣꯞ ꯊꯝꯗꯦ ꯍꯥꯏꯗꯤ ꯁꯨꯝ ꯂꯩꯗꯅ ꯎꯝ ꯁꯤꯟꯕ ꯌꯥꯅꯤ ꯍꯥꯏꯕꯒꯤ ꯑꯁꯥꯗꯣ ꯂꯩ ꯂꯩꯠꯇꯕꯅꯤ ꯏꯁꯥꯅ ꯈꯛꯇꯪ ꯏꯖꯔꯒ ꯄꯥꯁ ꯇꯧꯖꯗꯣꯏꯅꯤꯅꯅꯦ ꯀꯣꯏꯁꯟ ꯂꯣꯏꯕ ꯑꯦꯇꯦꯝ ꯇꯧꯗꯕ ꯌꯥꯗꯦꯕ
ꯑꯗꯨꯅꯦ ꯌꯥꯗꯕꯅꯦ
ꯍꯣꯏ ꯑꯗꯨꯗꯨꯒ ꯀꯣꯏꯁꯟ ꯂꯣꯏꯃꯛꯇꯨꯗ ꯁꯚꯦꯟ ꯁꯚꯦꯟ ꯃꯥꯔꯛ ꯄꯥꯕ ꯑꯗꯨꯗꯤ ꯐꯥꯏꯚ ꯁꯚꯦꯟꯗ ꯊꯥꯔꯇꯤ ꯐꯥꯏꯚꯇꯣ ꯑꯗꯨꯝ ꯄꯥꯁ ꯇꯧꯔꯦꯗꯅ ꯑꯗꯨꯒꯤ ꯃꯥꯛ ꯃꯑꯣꯡꯗ ꯄꯥꯗꯕ ꯌꯥꯗꯦ ꯏꯔꯁꯨ ꯃꯥꯔꯛꯇꯣ ꯐꯪꯉꯣꯏꯗꯕꯅꯤꯅꯅꯦ ꯀꯣꯏꯁꯟ ꯑꯟ ꯃꯤꯗꯤ ꯀꯣꯏꯁꯟ ꯑꯅꯤꯇꯪ ꯏꯕꯗ ꯊꯥꯔꯇꯤ ꯃꯥꯔꯛ ꯑꯗꯨꯝ ꯄꯥꯁ ꯇꯧꯔꯦ ꯍꯥꯏꯅꯩꯅꯦꯕ ꯑꯍꯨꯝ ꯌꯥꯝꯃꯕꯗ ꯑꯍꯨꯝ ꯑꯦꯇꯦꯝ ꯇꯧ ꯍꯥꯏꯅꯩꯅꯦꯕ ꯑꯗꯣ ꯑꯗꯣ ꯑꯩꯒꯤ ꯐꯕ ꯑꯃꯝꯅ ꯍꯥꯏꯌꯨꯔꯥ ꯑꯩꯅ ꯐꯥꯔꯁ ꯕꯦꯟꯁ ꯑꯣꯏꯈꯤꯕꯒꯤ ꯒꯤꯅꯦ ꯍꯥꯏꯗꯤ ꯑꯩꯅ ꯑꯍꯥꯝꯕ ꯑꯣꯏꯈꯤꯕꯒꯤ ꯑꯩꯅ ꯑꯍꯥꯝꯕ ꯆꯦꯛ ꯇꯧꯕꯅꯤꯅ ꯀꯅꯥꯝꯇꯅꯁꯨ ꯑꯩꯅ ꯃꯔꯛꯇ ꯐꯝꯃꯒ ꯁꯦꯟꯗꯕꯤꯗ ꯏꯔꯝꯃꯦ ꯈꯜꯂꯣ ꯃꯣꯏ ꯁꯤꯟꯅꯩ ꯈꯟꯗꯣꯏꯅꯦꯕ꯫
ꯎꯝ
ꯅꯠꯇ꯭ꯔꯥ ꯑꯩꯅ ꯍꯥꯏꯅꯤꯡꯉꯤꯁꯦ ꯍꯥꯏꯗꯤ ꯖꯤꯠꯅꯥ ꯁꯤꯟꯅꯗ꯭ꯔꯁꯨ ꯁꯨ ꯃꯔꯛꯇ ꯐꯃꯗꯤ ꯑꯗꯨꯝ ꯁꯤꯟꯅꯩꯅ ꯑꯗꯨꯝ ꯂꯩꯔꯣꯏꯗ꯭ꯔꯥꯅꯦ ꯑꯩꯅ ꯍꯥꯟꯅ ꯆꯦꯛ ꯇꯧꯕꯒꯤ ꯐꯩꯌꯦꯕ ꯑꯗꯨꯒꯤꯗꯤ ꯑꯩ ꯃꯃꯥꯡ ꯀꯩꯅꯣ ꯐꯪꯉꯤꯅꯦ ꯁꯞꯖꯦꯛ ꯃꯥꯏꯀ꯭ꯔꯣ ꯏꯀꯣꯅꯣꯃꯤꯛꯁꯀꯤ ꯊꯥꯔꯇꯤ ꯋꯥꯟ ꯐꯪꯉꯤꯅꯦ ꯈꯜꯂꯣ ꯊꯥꯔꯇꯤ ꯀꯩꯅꯣꯗꯨꯗ ꯄꯥꯁ ꯃꯔꯛ ꯑꯩꯩ ꯃꯥꯛ ꯑꯃꯇꯡ ꯍꯦꯟꯂꯤꯅꯦ ꯫
ꯐꯖꯔꯦꯅꯦ
ꯑꯗꯨꯅꯦ ꯗꯥꯎ ꯌꯥꯗ ꯔꯗꯣ ꯑꯣꯖꯥ ꯅꯨꯨꯄꯥ ꯃꯃꯤꯡꯗꯨꯁꯨ ꯏꯁꯣꯔ ꯀꯧꯏ
ꯏꯁꯣꯔ ꯏꯁꯣꯔꯅ ꯆꯥꯟꯕꯤꯔꯦ